ꯇꯥꯕ꯭ꯔꯣ
ꯇꯥꯔ ꯇꯥꯔ
ꯌꯥꯔꯦ ꯍꯟꯗꯛꯇꯤ ꯑꯃꯨꯛꯃꯨꯛ ꯇꯧꯅꯕ ꯌꯥꯏꯔꯥꯁꯨꯉꯣꯟꯗ ꯭ꯌꯥꯟ
ꯎꯝ ꯎꯝ
ꯀ ꯋꯥꯜꯒ ꯅꯪ ꯑꯣꯏꯣꯏꯗꯧ ꯋꯥ
ꯑꯩ ꯄꯦꯄꯔ ꯑꯅꯤ ꯃꯨ ꯋꯥꯂꯤ
ꯑꯝ ꯎꯨꯡꯥꯏꯕ꯭ꯔꯅꯣꯟ ꯆꯠ ꯀꯗ ꯀꯆꯒ
ꯅꯨꯡꯉꯥꯏ ꯑꯗꯣ ꯑꯗꯨꯝ ꯆꯠꯂ ꯂꯩꯕꯅꯤꯅ ꯑꯁ ꯅꯨꯡꯉꯥꯏꯇꯦ ꯇꯦꯗ
ꯅꯪ ꯃꯉꯥꯏ ꯅꯨꯡꯉꯥꯏ ꯍꯥꯏꯁꯦ ꯅꯪ ꯃꯅꯨꯡꯉꯥꯏ ꯅꯨꯡꯉꯥꯏꯁꯦ
ꯀꯥꯎꯕꯅꯦ ꯑꯩ
ꯑꯕꯗꯤ ꯅꯨꯡꯁꯥ ꯌꯥꯝ ꯁꯥꯏ ꯍꯥꯏꯌꯦꯕ
ꯍꯣꯏ
ꯑꯣꯏ ꯑꯩꯈꯣꯏꯁꯨ ꯁꯥꯕꯁꯦ ꯑꯗꯣ ꯑꯩꯈꯣꯏꯅ ꯑꯃꯨꯛ ꯔꯨꯝꯗ ꯂꯩꯔꯒ ꯍꯥꯏꯗꯤ ꯄꯦꯟ ꯅꯨꯡꯗꯣ ꯊꯥꯕꯅꯤꯅ ꯈꯔ ꯐꯩꯗꯅ ꯑꯗꯣ ꯅꯣꯏꯅ ꯑꯃꯨꯛ ꯋꯥ ꯑꯃꯨꯛ ꯁꯥ ꯌꯥꯛꯇ꯭ꯔꯦꯛ ꯀꯌꯥꯛꯄꯗꯨꯗꯩꯕ
ꯑꯗꯨꯗꯣ ꯌꯦꯡꯉꯣꯅꯦ ꯁꯥꯔꯚꯦ ꯂꯣꯏꯔꯛꯄ ꯂꯄꯗ ꯄꯨꯡ ꯕꯥꯔꯣ ꯈꯈꯤꯇꯪ ꯇꯔꯥ ꯕꯥꯔꯣꯒ ꯃꯤꯅꯤꯠ ꯇꯨꯋꯜꯕ ꯇꯨꯋꯜꯕ ꯂꯩꯌꯦ ꯀꯩꯅꯣꯒꯨꯝꯕ ꯑꯅꯤ ꯑꯍꯨꯝ ꯆꯠꯄ ꯑꯗꯨꯃꯥꯏꯅ ꯑꯣꯏꯌꯦꯕꯀꯣ ꯑꯗꯨꯗꯨꯒꯤꯅꯦ ꯈꯪꯕ꯭ꯔꯥ ꯑꯗꯨꯒꯤ ꯄꯨꯡ ꯕꯥꯔꯣ ꯍꯦꯛ ꯆꯞꯌꯨꯡꯕꯗꯨꯗꯅꯦ ꯀꯥꯔꯤꯁꯦ ꯏꯃꯥ ꯈꯨꯋꯥꯗꯤ ꯂꯩꯇ꯭ꯔꯦ ꯑꯗꯨꯒꯤ ꯍꯣꯏ ꯂꯣꯏ ꯂꯥꯎꯅꯕꯅꯤ ꯀꯩꯅꯣ
ꯀꯩꯀꯩꯕꯨ ꯇꯧꯍꯟꯒꯦ ꯑꯗꯨ ꯅꯨꯃꯤꯠꯇ
ꯍꯣꯏ ꯂꯥꯎꯋꯦ ꯍꯥꯏꯕ ꯑꯗꯨꯏ ꯅꯨꯃꯤꯠꯇꯣ ꯑꯣ ꯑꯗꯨꯝ ꯇꯧꯔ ꯇꯦ ꯁꯔꯚꯦ ꯆꯠꯂꯗ꯭ꯔꯥ ꯑꯗꯩꯗꯤ ꯑꯈꯣꯏ ꯑꯗꯨꯝ ꯑꯈꯣꯏ ꯇꯧꯅꯤꯡ ꯇꯧꯅꯤꯡꯕꯠ
ꯑꯣ ꯀꯦ ꯅꯪ ꯀꯅꯥꯒ ꯇꯤꯝꯅꯣ
ꯑꯈꯣꯏꯒꯤ ꯏꯃꯥꯟꯅꯕꯤ ꯀꯩꯅꯣꯒꯩꯒ ꯈꯣꯏ ꯏꯃꯥꯟꯅꯕ ꯕꯤ ꯀꯣꯂꯦꯖ ꯇꯞ ꯄꯨꯜꯂꯛꯄꯤ ꯏꯃꯥꯟꯅꯕꯤ ꯑꯈꯣꯏ ꯃꯉꯥ ꯄꯨꯜꯂꯦ
ꯁꯤꯗꯩ ꯑꯝꯇ ꯇꯥꯃꯤꯟꯅꯗꯕ꯭ꯔꯥ
ꯑꯥ ꯁꯥꯕꯦ ꯆꯠꯄꯗꯗꯤ ꯆꯅꯨꯒ ꯇꯥꯃꯤꯟꯅꯩꯌꯦ
ꯀꯨꯏꯔꯦ ꯑꯗꯨꯃꯥꯏꯒ ꯆꯠꯈꯤꯗꯕ ꯑꯩꯗꯤ ꯑꯥ ꯑꯉꯥꯡ ꯑꯣꯏꯀꯥꯟꯗꯒ ꯑꯦꯛꯁꯀꯔꯁꯟ ꯑꯃꯨꯛꯇꯪ ꯆꯠꯂꯦ ꯑꯧꯗꯩ ꯍꯦꯟ ꯆꯠꯄꯨ ꯆꯠꯇꯔꯤ
ꯎꯝ
ꯋꯥꯔꯤꯁꯦ ꯅꯪꯖꯨ ꯈꯔ ꯍꯧꯗꯣꯔꯛꯑꯣ ꯑꯩꯅꯗ ꯍꯧꯗꯣꯛꯑꯦ ꯋꯥꯔꯦ ꯑꯩ
ꯑꯩꯁꯨ ꯋꯥꯔꯤ ꯂꯩꯇ ꯋꯥꯔꯤ ꯂꯩꯇꯕꯩꯅꯦ ꯀꯩ ꯀꯩ ꯍꯥꯏꯖꯤꯒꯦ ꯅꯪ ꯑꯉꯥꯡ ꯑꯣꯏꯔꯤꯉꯩꯗ ꯍꯣꯔꯂꯤꯛꯁ ꯊꯛꯂꯛ ꯄꯔꯥ
ꯊꯛꯂꯛꯏ ꯑꯗꯨꯒꯨꯝꯕ ꯄꯨꯡꯂꯤ ꯂꯤꯁꯜꯂꯣ ꯌꯥꯏ ꯅꯪꯅꯖꯨ ꯈꯔ ꯁꯥꯖꯜꯂꯣ
ꯀꯝꯄ꯭ꯂꯦꯟꯗꯤ ꯊꯛꯂꯛꯄ꯭ꯔꯥ
ꯀꯝꯄ꯭ꯂꯦꯟꯖꯨ ꯊꯛꯂꯛꯏ ꯑꯗꯣꯏꯖꯨ ꯋꯥꯡꯗꯦ
ꯑꯩꯁꯨ ꯑꯩꯁꯨ ꯀ꯭ꯂꯥꯁ ꯇꯨꯌꯦꯜꯞ ꯐꯥꯎꯅꯤ ꯈꯪꯕ꯭ꯔꯥ ꯀꯣꯝꯄ꯭ꯂꯦꯟ ꯊꯛꯂꯛꯏꯖꯦ ꯈꯪꯕ꯭ꯔꯥ ꯍꯦꯛ ꯋꯥꯡꯉꯨ ꯌꯥꯗꯦ
ꯃꯍꯧ ꯁꯥꯅ ꯈꯔ ꯅꯦꯝꯖꯩ ꯍꯦꯔꯤꯗꯤꯇꯤꯅꯤꯗ ꯑꯈꯣꯏ ꯕꯥ ꯑꯈꯣꯏ ꯃꯥ ꯅꯦꯝꯃꯦꯕ ꯀꯩꯁꯨ ꯋꯥꯡꯗꯦꯕ
ꯎꯝ
ꯅꯣꯏꯒꯤ ꯋꯥꯡꯕ꯭ꯔꯣ
ꯑꯩꯈꯣꯏ ꯚꯥꯏ ꯋꯥꯡꯉꯦ
ꯑꯣ ꯃꯥꯗꯦꯕ
ꯑꯩꯣꯏ ꯃꯥꯗꯤ ꯋꯥꯡꯗꯦ
ꯑꯗꯨꯅ ꯅꯣꯏ ꯃꯥꯒꯤ ꯍꯦꯔꯤ ꯇꯤꯇꯤꯗꯣ ꯈꯔ ꯅꯣꯏ ꯃꯥꯒꯤ ꯀꯩꯅꯣꯗꯣ ꯈꯔ ꯅꯝꯅ ꯂꯧꯔꯝꯃꯅꯤ ꯑꯗꯨꯅ ꯍ ꯍꯣꯏ ꯍ
ꯎꯝ ꯍꯥꯏꯗꯤ ꯑꯁ ꯀꯩꯅ ꯑꯩꯈꯣꯏ ꯕꯥꯒꯤ ꯀꯅꯥꯝ ꯂꯧꯗ꯭ꯔꯕ ꯈꯪꯗꯦ ꯑꯗꯨꯝ ꯍꯥꯏꯐꯦꯠ ꯍꯥꯏꯐꯦꯠ ꯁꯔꯥꯛꯇꯤ ꯂꯧꯗꯤ ꯂꯧꯅꯔꯤꯅꯦꯕ ꯑꯩꯈꯣꯏꯁꯦ ꯍꯥꯏꯗꯤ ꯀꯩꯅ ꯑꯩꯈꯣꯏ ꯃꯥꯗꯧꯅ ꯄꯤꯛꯄꯗꯤ ꯑꯝꯇ ꯌꯥꯎꯗ꯭ꯦꯕ ꯑꯩꯁꯨ ꯑꯩꯈꯣꯏ ꯃꯥꯜꯗꯤꯦ ꯅꯨꯡꯉꯡꯉꯦ ꯍꯦꯕꯀꯣ
ꯃꯌꯥ ꯄꯛꯄꯥ
ꯑꯥ
ꯀꯩꯒ ꯋꯥꯡꯃꯅꯥꯕ꯭ꯔꯥ
ꯅꯪꯒ ꯋꯥꯡꯕ ꯈꯪꯗꯦ ꯃꯥ ꯐꯥꯏꯚ ꯏꯂꯚꯦꯟ ꯍꯥꯏꯌꯦ ꯐꯣꯔ ꯄꯣꯏꯟ ꯀꯩꯅꯣꯒꯨꯝꯕ ꯇꯦꯟꯒꯨꯝꯕ ꯑꯗꯨꯃꯥꯏꯅ ꯑꯣꯏꯅ ꯇꯧ ꯃꯥ
ꯃꯅꯔꯦ ꯃꯅꯔꯦ ꯃꯅꯔꯦ ꯍ
ꯎꯝ
ꯅꯣꯏ ꯑꯕꯉꯇꯤ ꯀꯦꯌꯥ ꯋꯥꯉ
ꯍꯣꯏꯕꯨꯡ ꯋꯥ ꯑꯩꯉꯣꯟꯗꯩ ꯈꯔ ꯍꯦꯜꯜꯂꯤꯦ ꯌꯥꯝ ꯍꯦꯟꯕ ꯑꯣꯏꯗ
ꯃꯆꯦ
ꯃꯥ ꯋꯥꯡꯅꯕꯒꯤꯒ ꯊꯛꯄ ꯑꯩꯣꯏ ꯆꯦꯒꯁ ꯑꯗꯨꯝ ꯍꯥꯏꯔꯞ ꯃꯥꯟꯅꯦꯕꯀꯣ ꯃꯥꯅ ꯅꯣꯏ ꯆꯈꯤꯕꯒꯤ ꯃꯤ ꯋꯥꯡ ꯆꯥꯎꯕ ꯃꯥꯟꯕ ꯍꯥꯏꯇꯥꯔꯦ
ꯑꯦꯦ ꯀꯁꯨ ꯈꯅ ꯍ ꯍꯧꯖꯤꯛ ꯃꯥꯅ ꯍꯦꯟꯅ ꯃꯤꯖꯥꯎ ꯃꯥꯜꯜꯂꯤꯁꯦ ꯑꯃꯥꯟꯀ ꯈꯤꯇꯪ ꯉ ꯑꯩꯉꯣꯟꯗꯒꯤ ꯄꯥꯛꯄ ꯍꯦꯟꯕꯁꯤꯗ ꯑꯩꯅ ꯍꯦꯟꯅ ꯁꯨꯖꯜꯂꯒ ꯀꯣꯔꯤ ꯃꯥꯜꯂꯅ
ꯎꯝ
ꯈꯪꯗꯦ ꯑꯩ ꯋꯥꯡꯕꯒꯤꯗꯤ ꯑꯩ ꯀꯩꯁꯨ ꯈꯟꯗꯦ ꯑꯗꯨꯝ ꯍꯥꯏꯗꯤ
ꯎꯝ
ꯑꯩ ꯉꯁꯤꯕꯨ
ꯍꯥꯏꯗꯤ ꯑꯁ ꯌꯦꯡꯕ ꯀꯥꯟꯗ ꯃꯄꯨꯡ ꯋꯥꯡꯉꯒꯅꯌꯦꯡꯕ ꯀꯥꯟꯗ ꯃꯄꯨꯡ ꯐꯥꯕ ꯃꯥꯜꯂꯤꯗꯅ
ꯆꯨꯝꯃꯦ ꯑꯗꯣ ꯈꯣꯏꯕ ꯃꯤꯅ ꯃꯤꯠꯁꯦ ꯊꯨꯝꯖꯗꯦꯕ ꯄꯤꯛꯄꯁꯦꯀꯣ ꯑꯗꯨꯗ ꯁꯨꯟꯅꯌꯥ
ꯍꯣꯏ ꯁꯦꯠꯇꯣꯔ
ꯑꯗ ꯍꯣ ꯍꯣꯏ ꯑꯗꯨꯗꯣꯕꯨꯗꯤ ꯁꯃꯦ ꯑꯗꯣ ꯑꯩ ꯉꯁꯤꯕꯨ ꯅ ꯑꯃꯒꯤꯒꯤ ꯇꯃꯒ ꯑꯩ ꯃꯊꯥꯞ ꯁꯥꯗꯦ ꯑꯗꯨꯗ ꯑꯩꯃꯨ ꯁꯛꯀꯤ ꯁꯝꯒꯤ ꯂꯣꯏ ꯉꯥꯛ ꯁꯥꯔꯦ ꯑꯩ ꯅꯦꯝꯕꯒꯤꯗꯃꯛꯇꯗꯤ ꯑꯩ ꯃꯁꯥ ꯁꯥꯗꯦ ꯍꯥꯏꯕꯗꯤ ꯍꯧꯖꯤꯛ ꯑꯩꯈꯣꯏꯒꯤ ꯀꯩꯗꯧꯕ ꯈꯜꯂꯣꯏꯗꯣꯏꯅꯣ ꯏꯁꯀꯣꯂꯔꯁꯤꯞꯇꯣ ꯉꯥꯏꯔꯤꯅꯦ ꯑꯩꯅ ꯍꯥꯏꯁꯤꯅꯦ ꯑꯩꯒꯤ ꯄ꯭ꯂꯥꯟ ꯃꯌꯥꯝꯁꯤ ꯎꯕꯨꯗ ꯏꯁꯀꯣꯂꯥꯔꯁꯤꯞ ꯆꯪꯉꯛꯇꯕ ꯌꯥꯏ ꯍꯥꯏꯁꯦ
ꯉꯧꯅꯕꯒꯤ ꯀꯥꯞꯄꯗꯣ ꯀꯌꯥꯃꯨꯛ ꯆꯪꯖꯥꯅꯕ
ꯑꯗꯣ ꯄꯥ ꯁꯥꯏ ꯃꯈꯥ ꯄꯣꯜꯂꯦ ꯍꯥꯏꯕꯗꯤꯅ ꯅꯪꯅ ꯈꯨꯀꯥꯞꯁꯦ ꯇꯔꯨꯛꯂꯛ ꯀꯥꯞ ꯀꯦ ꯇꯔꯨꯛꯂꯀ ꯀꯦꯜꯁꯤ ꯇꯔꯨꯛ ꯇꯔꯨꯛ ꯊꯤꯕ ꯍꯥꯏꯗꯤ ꯁꯨꯃꯥꯏꯅ ꯃꯌꯥꯝ ꯑꯗꯨꯗꯤꯅꯦ ꯑꯗꯨꯏ ꯗꯣꯛꯇꯔꯗꯨꯅ ꯑꯗꯨꯝ ꯍꯪꯉꯛꯑꯅꯤ ꯍꯥꯏꯗꯤ ꯈꯔ ꯄꯔꯃꯥꯅꯦꯟ ꯇꯥꯅꯤꯡꯉꯗꯤ ꯄꯩꯁꯥꯗꯣ ꯈꯔ ꯌꯥꯝꯗꯤ ꯆꯪꯉꯅꯤ ꯍꯥꯏꯗꯤ ꯎꯝ ꯑꯃꯨꯔꯛꯇꯪ ꯀꯥꯞꯄꯒꯗꯤ ꯀꯩ ꯌꯥꯔꯣꯏꯗꯅ
ꯑꯣ
ꯆꯥꯝꯗ꯭ꯔꯕꯗ ꯃꯔꯤ ꯃꯥ ꯇꯔꯨꯛꯇꯤ ꯀꯥꯞꯇꯕ ꯌꯥꯔ ꯍꯥꯏꯗꯤ ꯄꯔꯃꯅꯦꯟ ꯇꯥꯔꯛꯇꯣꯏꯅꯤꯅ ꯑꯗꯥꯏ ꯅꯅꯦꯦ ꯅꯅ ꯑꯄꯥꯛꯞꯄ ꯀꯤꯔꯤꯁꯤꯅ ꯍꯥꯏꯕꯗꯤ ꯀꯤꯗꯅꯤ ꯄ꯭ꯔꯣꯕ꯭ꯂꯦꯝ ꯌꯥꯝ ꯂꯥꯛꯑꯦꯕ
ꯎꯝ
ꯎꯝ ꯑꯃ ꯑꯃꯛ ꯑꯃ ꯚꯤꯗꯤꯑꯣꯒ ꯌꯥꯝ ꯅꯝꯃꯝꯕ ꯕꯂꯥ ꯃꯥꯟꯅ ꯑꯗꯨ ꯄꯥꯝꯁꯤ
ꯂ
ꯅꯨꯄꯤ ꯁꯥꯕꯤꯗꯣ ꯀꯣꯃꯣꯗꯣ ꯕꯂꯥ ꯃꯥꯟꯕꯗꯣ ꯀ꯭ꯁꯅꯅꯟꯗ ꯒꯔꯃꯌꯨꯝꯗꯣ ꯒꯨꯔꯨꯃꯌꯨꯝ ꯀ꯭ꯁꯅꯅꯟꯗꯗꯣ ꯑꯗꯨ ꯑꯗꯨꯗꯣ
ꯐꯦꯁꯕꯨꯛꯇ ꯌꯦꯡꯉꯣ ꯑꯗꯣ ꯃꯥ ꯁꯤꯈ꯭ꯔꯤꯗꯣ ꯑꯗꯨꯃꯥꯏꯅ ꯇꯧꯕꯗꯒꯤ ꯀꯤꯗꯅꯤꯗ ꯀꯩꯅꯣ ꯇꯧꯔꯒ ꯁꯤꯔꯤꯉꯦꯕ ꯍꯥꯏꯗꯤ ꯌꯥꯝꯅ ꯄ꯭ꯔꯣꯕ꯭ꯂꯦꯝ ꯌꯥꯝ ꯂꯥꯛꯑꯦꯕ ꯑꯗꯨꯗꯣ ꯂꯥꯁꯇ ꯃꯔꯨ ꯑꯣꯏꯅ ꯀꯤꯠꯅꯤꯗ ꯑꯗꯨꯒꯤ ꯀꯤꯖꯕꯩꯅꯤꯗ ꯍꯥꯏꯗꯤ ꯐꯔꯤꯈꯩꯗꯤ ꯑꯩ ꯐꯥꯂꯛꯛꯇꯇ꯭ꯔꯥꯗꯤ ꯐꯖꯅꯤ ꯔꯥꯕꯤ ꯍꯥꯏꯗꯤ ꯀꯥꯞꯇ꯭ꯔꯁꯨ ꯍꯧꯖꯤꯛꯇꯤ ꯍꯤꯗꯥꯛ ꯃꯌꯥꯝ ꯂꯩꯌꯦꯗꯅ ꯏꯁꯥꯅ ꯇꯥꯡꯕꯤ ꯌꯦꯖꯔ ꯐ ꯇ ꯄ ꯑꯝꯃ ꯑꯃ ꯈꯤꯇꯪ ꯌꯖꯣꯇꯣꯟ ꯈꯔ ꯆꯥꯕ ꯊꯛꯄꯗ ꯈꯔ ꯇꯧꯔꯒ ꯑꯗꯨꯝ ꯌꯥꯔꯦ ꯑꯗꯨꯒꯤꯗꯤ
ꯑꯩ ꯁꯣꯝꯗꯁꯦ ꯂꯥꯡꯕ꯭ꯔꯥ ꯂꯥꯡꯕ ꯇꯥꯕ꯭ꯔꯒ
ꯇꯥꯏꯌꯦ
ꯏ
ꯈꯤ ꯇꯪ ꯊꯋꯣ
ꯑꯦꯦ ꯌꯥꯝꯞ ꯅꯨꯡ ꯋꯥꯔꯤꯁꯥꯠꯂꯣꯅꯦ ꯑꯩ ꯁꯤ ꯋꯥꯔꯤꯁꯦ ꯇꯥꯟ ꯂꯥꯡꯕ ꯌꯥꯗꯦ
ꯑꯗꯣꯅꯅꯕ ꯀꯥ ꯄꯥꯏꯖꯕ ꯂꯦ
ꯍꯥ
ꯀꯥꯒꯣ
ꯇꯥꯏ ꯍꯥꯏꯔꯛꯑꯣ
ꯁꯨꯝ ꯈꯟ ꯇꯥꯔꯕ ꯀꯥꯞꯄꯅꯣ ꯍꯥꯏꯗꯤ ꯀꯥꯞꯄꯅꯣ ꯍꯥꯏꯗꯤ ꯁꯨꯝ ꯈꯪꯗꯦ ꯁꯥꯏꯠ ꯏꯐꯦꯛ ꯌꯥꯝ ꯂꯩ ꯍꯥꯃꯦ ꯑꯗꯨꯒꯨꯝꯕꯁꯨ ꯌꯥꯝ ꯀꯤꯖꯩꯔꯦ ꯑꯗꯨꯅ
ꯎꯝ
ꯐꯖꯅꯤꯡꯕ꯭ꯔꯥꯗꯤ ꯑꯃꯨꯛ ꯁꯤꯔꯗꯤ ꯇꯟꯗ꯭ꯔꯣ ꯏꯖꯥꯗꯔꯣꯅ
ꯇꯥꯗ꯭ꯔꯣ
ꯇꯥꯏ
ꯀꯝꯇꯁꯨ ꯉꯥꯡꯗꯦ ꯏ ꯀꯥꯟꯅꯔꯛꯑꯅꯤ ꯑꯗꯩꯗꯤ ꯑꯩ ꯐꯥꯒꯤ ꯐꯥꯒꯤꯗꯒꯤ ꯑꯩ ꯁꯥꯎꯔꯛꯇꯣꯔꯦ
ꯑꯩ ꯁꯣꯝꯗ ꯂꯥꯏꯟ ꯆꯤꯡꯉ ꯑꯗꯨꯏꯅꯦ ꯎꯝ
ꯍꯥꯏꯗ ꯅꯪꯗꯤ ꯆꯞ ꯆꯞ ꯆꯞ ꯂꯦꯞꯄꯦ ꯈꯟꯕ ꯍꯥꯏꯅ ꯀꯩꯗꯧꯔꯕꯅꯣ
ꯑꯩꯒꯤ ꯂꯥꯏꯟ ꯆꯤꯡꯉꯕ ꯑꯗꯨꯏꯅꯦꯕ ꯅꯪ ꯑꯗꯨꯝ ꯍꯥꯏꯔꯛꯑꯣ ꯑꯩ ꯇꯥꯏ ꯍꯥꯏꯕ
ꯑꯩꯈꯛ ꯉꯥꯡꯕ ꯌꯥꯗꯦ ꯅꯪꯁꯨ ꯉꯥꯡꯒꯗꯕꯅꯦ
ꯑꯩꯁꯨ ꯉꯁꯥꯏꯗꯒꯤꯩ ꯉꯥꯡꯉꯤꯁꯤꯕꯨ
ꯅꯪꯉꯣ ꯍꯪꯉꯣ ꯅꯪ ꯀꯝꯄ꯭ꯂꯦꯟ ꯆꯥꯕ꯭ꯔꯥ ꯑꯗꯒꯤꯗꯤ ꯑꯣ ꯂꯤꯛ ꯊꯂꯛꯄ꯭ꯔꯥ ꯑꯗꯨꯅ ꯌꯥꯄꯣꯟꯇꯦ ꯑꯇꯩ ꯍꯥꯏꯕꯗꯤ ꯈꯤꯇꯪ
ꯍꯣꯏ ꯁꯤ ꯃꯃꯥꯡꯁꯤꯗꯅꯦ ꯈꯪꯉꯕ꯭ꯔꯥ ꯐꯣꯔ ꯂꯤꯛꯁ ꯂꯩꯕ
ꯑꯥ ꯖꯔ ꯖꯔ ꯃꯔꯤ ꯍꯥꯏꯗꯤ ꯃꯈꯥ ꯁꯨꯝ ꯁꯝꯊꯕ ꯌꯥꯕ ꯋꯥꯔꯤ ꯑꯣꯏꯅ ꯁꯥꯔꯛꯑꯣꯕ ꯑꯗꯨꯑꯣꯏꯗꯤ ꯅꯦꯛꯁꯀꯤ ꯀꯣꯜꯗꯁꯨ ꯑꯗꯨꯝ ꯃꯈꯥ ꯆꯠꯊꯕ ꯌꯥꯅꯕ
ꯎꯝ
ꯑ ꯄꯨꯡ ꯍꯥꯏꯔꯃꯨꯛ ꯂꯦꯞꯈ꯭ꯔꯦ
ꯎꯝ ꯀꯩ ꯋꯥꯔꯤꯅꯣ ꯑꯩ ꯈꯜꯂꯤꯕꯅꯤ ꯄ꯭ꯔꯦꯛꯇꯤꯀꯦꯜ ꯌꯥꯎꯗꯕꯅꯤꯅ ꯅꯨꯡꯉꯥꯏꯔꯝꯒꯅꯤꯅꯦ
ꯅꯨꯡꯉꯥꯏ
ꯅꯨꯡꯉꯥꯏꯔ ꯋꯥꯅꯤ ꯃꯥꯔ ꯂꯧꯕꯗꯗꯤ ꯅꯣꯏꯅ ꯅꯨꯡꯉꯥꯏꯔꯅꯤ ꯀꯩꯅꯣ
ꯍꯣꯏ ꯑꯩꯈꯣꯏ ꯌꯨꯕꯗꯤ ꯑꯗꯣ ꯑꯁ ꯈꯪꯗꯦꯗ
ꯗ ꯋꯥꯣ
ꯍꯣꯏ ꯍꯣꯏ ꯍꯣꯏ ꯍꯣꯏ